ꯍꯜꯂꯣ ꯇꯥꯕ꯭ꯔꯣ ꯇꯥꯏ ꯏꯇꯥꯎ ꯁꯛ ꯐꯖꯕꯣ ꯃꯤ ꯈꯔꯁꯤ ꯇꯒꯣ ꯍꯥ ꯇꯥꯌꯦ ꯀꯣ ꯅꯪꯒꯤꯁꯦ ꯃꯤ ꯁꯤꯠꯇꯕ ꯑꯝ ꯌꯥꯎꯋꯦꯅꯦ ꯑ
ꯅꯪꯕꯨ ꯀꯔꯥꯏ ꯀꯔꯥꯏ ꯂꯩꯒꯦꯅꯦ
ꯑꯩ ꯀꯩꯅꯣꯗ ꯂꯩꯌꯦ
ꯒꯦꯝꯕꯂꯦꯁ
ꯍꯥꯏꯗꯣꯛꯄ ꯌꯥꯗꯦ ꯑꯩ ꯍꯟꯗꯛ ꯂꯣꯜꯂꯒ ꯂꯩꯕꯅꯦ ꯇꯥꯏꯅ
ꯑꯣ ꯍꯩꯅꯧꯗꯣ ꯈꯔ ꯂꯣꯠꯁꯜꯂꯝꯃꯣ ꯍꯩꯅꯧꯗꯣ ꯌꯥꯝꯃ ꯒꯔ꯭ꯦ ꯅꯣꯏꯟ ꯆꯥꯕꯗꯣ ꯈꯔ ꯈꯥꯛꯑꯝꯃꯣ
ꯑꯩ ꯂꯣꯏꯁꯤꯟꯒꯦ ꯇꯧꯋꯦ ꯑꯅꯤ ꯑꯅꯤꯒꯗ ꯉꯥꯏꯔꯦ ꯃꯄꯨꯝ ꯑꯅꯤ ꯂꯩꯔꯤ ꯑꯗꯣ ꯉꯥꯏꯍꯥꯛ ꯂꯩꯔꯗꯤ ꯂꯣꯏꯁꯜꯂꯅꯤ ꯀꯥꯏꯗ ꯊꯝꯃꯝꯃꯣ ꯍꯥꯏꯅꯣ ꯍꯣꯔꯦꯟ ꯂꯥꯛꯇꯨꯏꯔꯣ ꯅꯪ
ꯂꯥꯛꯀꯅꯤ ꯑꯩ ꯂꯥꯛꯄ ꯂꯥꯛꯇ꯭ꯔꯁꯨ ꯑꯃ ꯄꯨꯔꯛꯀꯅꯤ ꯍꯥꯏꯕꯅꯦꯗ
ꯀꯅꯥꯅ ꯃꯥꯅꯗꯤ ꯁꯤꯗ ꯈꯣꯏꯗ ꯆꯥꯔꯣꯟꯅ ꯊꯝꯃꯝꯃꯦ ꯅꯪꯅ ꯍꯥꯏꯕ ꯑꯃ ꯃꯥꯅ ꯍꯥꯏꯕ ꯑꯃ ꯑ
ꯈ꯭ꯔꯕꯅꯦ ꯑꯩꯅ
ꯑ ꯃꯥ ꯍꯥꯏꯔꯝꯗꯦ ꯃꯤ ꯃꯤ ꯂꯥꯛꯑꯒ ꯍꯥꯟꯅ ꯆꯥꯖꯔꯅꯤ ꯅꯣꯏ ꯂꯩꯔꯤꯉꯩꯁꯤꯗ ꯆꯥꯔꯣꯅ ꯁꯨꯃꯥꯏꯅ ꯍꯥꯏꯔꯝꯕ
ꯆꯩ ꯌꯥꯝ ꯅꯤꯕꯩ ꯋꯥꯔꯤ ꯌꯥꯝ ꯇꯧꯏꯅꯦ
ꯆꯩꯒꯁꯦ ꯄꯥꯝꯖꯗꯦ ꯑꯩꯈꯣꯏ ꯆꯩ ꯄꯥꯝꯖꯗꯦ
ꯅꯨꯁꯥ
ꯅꯨꯡꯁꯥ ꯊꯣꯛꯑꯦ ꯑꯦ ꯐꯥꯒꯤꯗꯧꯕꯅꯦ ꯅꯨꯡꯁꯥ ꯊꯣꯛꯇꯦ ꯅꯣꯡ ꯆꯨꯕꯅ ꯑꯩꯈꯣꯏ ꯀꯩꯅꯣꯗ ꯕꯥꯏꯕꯦꯜꯗꯒ ꯌꯥꯎꯕ ꯅꯣꯍꯥꯒꯤ ꯋꯥꯔꯤꯗꯣ ꯈꯪꯕ꯭ꯔꯣ
ꯅꯣꯍꯥꯒꯤ ꯋꯥꯔꯤ ꯈꯪꯗꯦꯅꯦ ꯑꯝꯇꯪ ꯁꯥꯔꯛꯑꯣꯅꯦ ꯅꯣꯍꯥ ꯋꯥꯔꯤꯁꯦ ꯑꯩ
ꯅꯣꯡ ꯆꯨꯕꯗꯣ ꯑ ꯑ ꯀꯩꯅꯣ ꯅꯠꯇꯔꯣ ꯅꯤ ꯐꯨ ꯅꯤꯐꯨ ꯅꯤꯐꯨꯗꯦ ꯄꯣꯔꯇꯤ ꯗꯦꯁꯅꯦꯕ
ꯎꯝ ꯑꯗꯨꯒ ꯀꯩꯗꯧꯔꯦ
ꯃ ꯇꯧꯕꯒꯨꯝꯅ ꯍꯧ ꯑꯗꯨꯗ ꯅꯣꯡ ꯆꯨꯕꯅ ꯏꯁꯤꯡ ꯆꯥꯎꯒꯦ ꯇꯧꯔꯦ ꯍꯧꯔꯦ ꯑꯗꯩꯩ ꯍꯤ
ꯑꯥ ꯇꯥꯕ꯭ꯔꯣ
ꯑꯧ ꯏꯁꯤꯡꯅꯦ ꯏꯁꯤꯡ
ꯍꯤ ꯍꯤ ꯍꯤ ꯁꯦꯃꯦ ꯕꯥ ꯍꯥꯥ
ꯃꯇꯝꯗ
ꯅ‌ꯣꯍꯥ ꯃꯇꯝꯗ ꯑꯩꯈꯣꯏꯁꯨ ꯑꯩꯈꯣꯏꯁꯨ ꯂꯩꯔꯝꯕꯗꯤ ꯀꯃꯥꯏ ꯇꯧꯅꯤ
ꯑꯥ ꯁꯤꯔꯅꯤ ꯅ‌ꯣꯏꯅ ꯑꯝ ꯃꯤ ꯐꯠꯇꯕꯅꯤꯅ ꯁꯤꯔꯅꯦꯕ ꯁꯤꯔ ꯅ‌ꯦꯕ ꯍꯣꯏ ꯖꯨꯒ‌ꯣꯠ
ꯔ‌ꯦꯍꯦ ꯀꯩ ꯑꯩꯈꯣꯏꯁꯨ ꯀꯩꯅꯣ ꯅꯣ ꯅ‌ꯣꯍꯥꯒꯤ ꯃꯆꯥ ꯃꯁꯨꯅꯤ ꯀꯩꯅꯣ ꯑꯩꯈꯣꯏꯁꯨ
ꯑ ꯅ‌ꯣꯍꯥꯒꯤ ꯅꯠꯇꯦ ꯃꯇꯝꯗꯨꯗ ꯅꯪ ꯂꯩꯔ ꯃꯒꯗꯤ ꯍꯥꯏꯕ ꯅ‌ꯣꯍꯥꯒꯤ ꯃꯆꯥ ꯃꯁꯨ ꯑꯣꯏꯔꯣꯏꯌꯦ ꯅ‌ꯣꯏ ꯅꯣꯍꯥꯕꯨ ꯂꯛꯅꯕ ꯀꯥꯡꯕꯨꯗ‌ꯣ ꯑꯣꯏꯗꯣꯏꯅꯦ ꯃꯥꯅ
ꯅꯪꯁꯨ ꯁꯤꯔꯥꯟ ꯇꯨꯔꯥꯟ ꯉꯥꯡꯉꯤꯅꯦ ꯁꯤꯗꯤ ꯁꯤꯗꯤ ꯑꯩꯒꯤ ꯑꯩꯒꯤ ꯑꯩꯒꯤ ꯄꯥꯕꯨꯡꯅꯤꯅꯦꯗꯣ
ꯅꯪ ꯅꯪ ꯃꯥꯏꯗꯣ ꯌꯥꯗꯦꯕ ꯁꯨꯃꯥꯏꯅ ꯇꯧꯒꯗꯕ ꯃꯤꯅꯦꯕ ꯅꯪ
ꯁꯨꯃꯥꯏꯅ ꯇꯧꯒꯗꯧꯕ ꯃꯤ ꯅꯠꯇꯦꯅꯦ ꯑꯩꯈꯣꯏꯗ‌ ꯑꯈꯣꯏꯗꯤ ꯑꯐꯕ ꯃꯤꯅꯤꯅꯦ ꯑꯐꯕ ꯑꯐꯕꯗ ꯅꯝꯕꯔ ꯋꯥꯟꯗ ꯆꯜꯂꯤꯕ ꯀꯥꯡꯕꯨꯅꯤꯅꯦ ꯑꯩꯈꯣꯏꯗꯤ
ꯅꯠꯇꯦ ꯅꯠꯇꯦ ꯂ‌ꯣꯏ ꯂꯥꯜꯂ‌ꯦ
ꯆꯥꯛ ꯆꯥꯔꯕꯣ
ꯆꯥꯔꯦ ꯑꯩꯗꯤ ꯑꯥ ꯑꯥ ꯑꯩ ꯉꯁꯤ ꯊꯋꯥꯏ ꯅꯨꯡꯉꯥꯏꯇꯕꯒꯤ ꯌꯦꯟꯁꯥ ꯆꯥꯔꯤꯅꯤ
ꯌꯦꯟꯁꯥ ꯍꯥꯏꯕ
ꯍꯣꯏ
ꯑꯁ ꯑꯩꯗꯤ ꯑꯗꯨꯝꯕꯗꯤ ꯆꯥꯗꯦꯍ‌ꯦ
ꯀꯩꯅꯣ ꯆꯥꯔꯤꯁꯦ ꯅꯪ ꯑꯗꯨꯗꯤ
ꯆꯥꯗ‌ꯦ ꯍꯩꯅꯗꯦ ꯍꯧꯖꯤꯛꯀꯥꯟ ꯍꯧꯖꯤꯛꯀꯥꯟ ꯌꯦꯟꯁꯦ ꯆꯥꯒꯅꯨ ꯍꯥꯏꯕꯅꯤ
ꯎꯝ ꯑꯗꯨꯗꯤ ꯅꯪꯉꯣꯟꯗ ꯂꯩꯔꯒꯗꯤ ꯑꯩ ꯄꯨꯔꯛꯑꯣ ꯑꯩ ꯆꯥꯕꯤꯒꯦ ꯀꯅꯥ ꯀꯅꯥꯅꯣ ꯍꯥꯏꯕꯗꯣ ꯗ‌ꯣ ꯑꯩ ꯆꯥꯕꯤꯒ‌ꯦ ꯌ‌ꯣ ꯄꯤꯌ‌ꯣ ꯍꯥꯏꯌ‌ꯣ
ꯑꯩꯅ ꯆꯥꯅꯤꯡꯗꯕꯒꯤ ꯑꯩꯁꯨ ꯂꯧꯁꯨ ꯂꯧꯗ꯭ꯔꯦ ꯃꯤꯅꯁꯨ ꯑꯗꯨꯝ ꯄꯤꯔꯛꯏ ꯑꯗꯨꯒ ꯑꯩꯅ ꯆꯥꯅꯤꯡꯗꯕꯒꯤ ꯑꯦ ꯄꯥꯝꯗ‌ꯦ ꯗꯨꯗꯤ ꯅꯣꯏꯅ ꯆꯥꯊꯣꯛ ꯑꯣ ꯆꯥꯅꯤꯡꯕ ꯃꯤ ꯑꯃꯗ ꯄꯤꯊꯣꯛꯈ꯭ꯔꯣ ꯍꯥꯏꯅ ꯍꯥꯏꯕꯅꯦ
ꯅꯪꯒꯤꯁꯦ ꯃꯤ ꯎꯁꯤꯠꯇ‌ꯦꯅꯦꯍ‌ꯦ ꯁꯨꯃꯥꯏꯅ ꯃꯊꯪꯗ ꯍꯥꯏꯔꯒꯗꯤ ꯍꯣꯏ ꯃꯊꯪꯗ ꯁꯨꯃꯥꯏꯅ ꯅꯪꯉ‌ꯣ ꯃꯊꯪꯗ ꯁꯨꯃꯥꯏꯅ ꯅꯪꯉꯣꯟꯗ ꯍꯥꯏꯔꯒꯗꯤ ꯄꯨꯔꯛꯑꯣꯕ
ꯄꯨꯔꯛꯑꯣꯏ ꯑꯗꯨꯝ ꯀꯧꯔꯛꯀꯦ ꯅꯣꯏꯗ ꯂꯧ ꯕ ꯂꯥꯛꯑꯣ ꯍꯥꯏꯔꯛꯀꯦ ꯀꯦꯖꯤ ꯃꯔꯤ ꯃꯉꯥꯅꯤ ꯑꯩꯉꯣꯟꯗ ꯄꯤꯔꯛꯀꯗꯣꯏꯁꯤ
ꯑ ꯍꯣꯏ ꯍꯣꯏ ꯅꯪꯒꯤ ꯀꯦꯖꯤ ꯃꯔꯤ ꯃꯉꯥꯗꯣ ꯑꯥ ꯑ ꯀꯩꯅꯣ ꯔꯦꯠꯇ ꯗꯨꯀꯥꯟꯒꯤ ꯔꯦꯠꯇ ꯄꯤꯒꯦꯅ‌ꯦ
ꯗꯨꯀꯥꯟ ꯔꯦꯠꯇ ꯅꯠꯇꯦꯅꯦ ꯑꯩꯗꯤ ꯐ꯭ꯔꯤꯗ ꯄꯤꯒꯦ ꯇꯧꯕꯅꯤꯅꯦ
ꯎꯝ ꯅꯪꯒꯤꯗꯣ ꯃꯔꯣꯏ ꯍꯥꯞꯃꯟꯗꯅ ꯊꯥꯖꯗꯕ
ꯐ꯭ꯔꯤ ꯉꯥꯛꯇꯅꯦ ꯃꯤꯅ ꯄꯤꯔꯛꯏꯗꯨꯁꯨ ꯑꯩꯉꯣꯟꯗ ꯐ꯭ꯔꯤ ꯄꯤꯔꯛꯄꯅꯤꯅ ꯑꯩꯅ ꯄꯩꯁꯥꯗ ꯂꯧꯕꯗ‌ꯣ ꯇꯜꯂꯦꯕ
ꯍꯥ
ꯃꯤꯅ ꯑꯩꯉꯣꯟꯗ ꯐ꯭ꯔꯤ ꯒꯤꯐ ꯇꯧꯔꯒ ꯑꯩꯅ ꯄꯩꯁꯥꯃꯨꯛ ꯂꯧꯔꯗꯤ ꯃꯤꯅ ꯁꯥꯎ ꯅꯨꯡꯉꯥꯏꯇ‌ ꯅꯨꯡꯉꯥꯏꯒꯗ꯭ꯔꯅꯦ
ꯍꯣꯏꯅꯦ ꯍꯣꯏꯅꯦ ꯂꯩꯔꯗꯤ ꯐ꯭ꯔꯤꯗ ꯄꯨꯔꯛꯑ‌ꯣꯕ ꯑꯗꯨꯗꯤ ꯐ꯭ꯔꯤꯅ ꯍꯦꯟꯅ ꯐꯔꯕꯅꯤꯅ‌ꯦ ꯀꯩꯅꯣ
ꯐꯔꯤ ꯉꯥꯛꯇꯅ‌ꯦ ꯄꯤꯔꯛꯇꯣꯏꯅꯦ ꯑꯩꯈꯣꯏꯗꯤ ꯄꯩꯁꯥ ꯂꯧꯅꯗꯦ ꯑꯩꯈꯣꯏ ꯄꯩꯁꯥ ꯂꯧꯅꯕꯒꯤ ꯊꯕꯛꯁꯦ ꯇꯜꯂꯦꯕ ꯃꯤꯉꯣꯟꯗ ꯄꯩꯁꯥ ꯂꯧꯕꯁꯦ
ꯐꯅꯦ ꯃꯥꯅꯤꯅꯦ ꯁꯃꯦꯃꯦ ꯑꯗ ꯅꯪ ꯍꯣꯔꯦꯟꯁꯦ ꯄꯨꯡ ꯀꯌꯥꯋꯥꯏꯗ ꯂꯥꯛꯀꯦ
ꯂꯥꯛꯄꯁꯦ ꯄꯨꯡꯁꯦ ꯇꯔꯦꯠ ꯅꯠꯇ꯭ꯔꯒ ꯇꯔꯨꯛ ꯃꯈꯥꯏ ꯅꯠꯇ꯭ꯔꯒ ꯇꯔꯦꯠ ꯃꯈꯥꯏ
ꯑꯗꯨꯗꯤ ꯅꯪꯁꯦ ꯐꯨꯠꯕꯣꯜ ꯌꯥꯎꯕ ꯅꯪꯉꯔꯣꯏꯅꯦ ꯊꯦꯡꯈ꯭ꯔꯅꯤꯅꯦ
ꯐꯨꯠꯕꯣꯜꯒꯤꯗꯤ ꯑꯩ ꯍꯣꯏ ꯉꯁꯤꯁꯦ ꯈꯔ ꯐꯔꯛ ꯇꯥꯗꯧ ꯃꯥꯜꯂꯦ ꯕꯣꯟ ꯁꯥꯟꯅꯕꯁꯦ ꯣꯟ ꯕꯣꯟ ꯁꯥꯟꯅꯕꯁꯦ
ꯎꯝ
ꯀꯩꯅꯣ ꯇꯧꯕꯅꯦ ꯍꯛꯆꯥꯡꯗꯤ ꯐꯗꯤ ꯐꯕꯅꯦꯕꯨ ꯆꯥꯗꯗꯤ ꯈꯣꯡ ꯈꯨꯠꯁꯦ ꯇꯦꯛꯄ ꯌꯥꯝ ꯌꯥꯎꯕꯅꯦꯀꯣ
ꯑꯩꯈꯣꯏ ꯑꯩꯈꯣꯏꯒꯤ ꯁꯥꯟꯅꯕ ꯃꯑꯣꯡꯗꯨꯕꯨ ꯀꯃꯥꯏꯅ ꯇꯦꯛꯇꯣꯏꯅꯣ ꯑꯇꯩꯈꯣꯏꯗ ꯌꯥꯝ ꯇꯞꯅ ꯁꯥꯟꯅꯕꯗꯨꯝ ꯍꯥꯏꯗꯤꯦ ꯉꯔꯥꯡꯕꯨꯗꯤ ꯈꯔ ꯀꯩꯅꯣ ꯇꯧꯋꯦꯀꯣ ꯉꯔꯥꯡꯒ ꯉꯔꯥꯡ ꯅꯍꯥꯟꯕꯗꯤ ꯃꯣꯏ ꯈꯔ ꯑꯅꯧꯕ ꯂꯥꯛꯄ ꯀꯥꯡꯕꯨꯗꯣ ꯌꯥꯝ ꯊꯤꯡꯉꯕ ꯃꯣꯏꯗꯤ ꯈꯔ ꯁꯣꯛꯄ ꯁꯣꯛꯄꯁꯨ ꯌꯥꯏ ꯃꯣꯏꯒꯤ
ꯉꯔꯥꯡ ꯉꯔꯥꯡ ꯃꯤ ꯀꯅꯥ ꯀꯅꯥ ꯂꯥꯛꯀꯦ ꯑꯅꯧꯕ ꯑꯩꯗꯤ ꯈꯪꯗ꯭ꯔꯦꯅꯦ
ꯑꯅꯧꯕ ꯍꯥꯏꯁ ꯊꯦꯡꯅ ꯂꯥꯛꯄ ꯀꯥꯡꯕꯨꯗꯅ
ꯍꯗꯥ ꯑꯅꯧꯕ ꯉꯥꯛꯇꯔꯥ
ꯑꯅꯧꯕ ꯉꯥꯛꯇꯅꯦ ꯉꯔꯥꯡ ꯅꯍꯥꯟꯁꯨ ꯑꯗꯨꯝ ꯁꯥꯟꯅꯩꯌꯦꯕꯀꯣ ꯃꯣꯏ ꯃꯣꯏꯒꯤ ꯁꯥꯟꯅꯕ ꯃꯑꯣꯡꯗꯣ ꯃꯥꯟꯅꯗꯦꯕ ꯑꯩꯈꯣꯏꯒ ꯑꯩꯈꯣꯏꯅꯗꯤ ꯇꯞꯅ ꯁꯥꯟꯅꯩꯕꯀꯣ ꯁꯣꯛꯇꯅꯕ ꯃꯣꯏꯗꯗꯤ ꯑꯁ ꯂꯣꯏꯔꯕꯅꯤ
ꯍꯣꯏ ꯇꯣꯔꯅꯥꯃꯦꯟꯒꯤ ꯇꯥꯏꯞꯇ ꯁꯥꯟꯅꯩꯑꯌꯦꯕ ꯃꯣꯏꯁꯦ
ꯃꯦꯟ ꯇꯣꯔꯅꯥꯃꯦꯟ ꯃꯆꯥ ꯅꯠꯇꯦ ꯁꯥꯟꯅꯔꯗ ꯃꯣꯏꯛ
ꯋꯥꯔꯜ ꯀꯞꯅꯤꯅꯦ ꯑꯗꯨꯗꯤꯀꯣ
ꯐꯤꯐꯥ ꯑ ꯃꯣꯏ ꯃꯣꯔꯣ ꯀꯦ ꯃ
ꯔ ꯀꯥꯇꯥꯒꯅꯤꯌꯦ
ꯔꯦꯀꯥ ꯆꯥꯅꯤ ꯆꯒꯅꯦ ꯌꯦ ꯂꯣꯀ ꯀ ꯁꯠ
ꯉꯔꯥꯡ ꯅꯨꯡꯗꯥꯡ ꯔꯦꯠ ꯀꯥꯠ ꯆꯥꯕꯗꯣ ꯈꯪ꯭ꯔꯣ ꯉꯔꯥꯡꯅꯨꯡꯗꯥꯡꯗ ꯇꯤꯡꯉ ꯁꯤ ꯌꯨꯀꯤꯦ ꯑꯥ
ꯑꯩ ꯑꯌꯨꯛ ꯑꯌꯨꯛꯀꯤꯗ ꯑꯩ ꯍꯥꯏ ꯀꯥꯟꯗ ꯑꯩꯅ ꯑꯩ ꯇꯨꯝꯃꯤꯅꯤ ꯑꯗ
ꯐꯖꯅ ꯐꯖꯅ ꯏꯪꯂꯦꯟꯒꯤꯔꯥ ꯅꯠꯇꯦ ꯑꯦꯠ ꯀꯩꯅꯣꯒꯤꯅꯤꯅꯦ
ꯏꯟꯅꯒꯦꯅꯦ ꯏꯟꯅꯒꯦꯅꯦ
ꯅꯤꯄꯣ ꯑꯗꯨꯕꯨ ꯃꯣꯏꯅ ꯑꯗꯨꯝ ꯀꯥꯈꯤꯅꯤ
ꯑ ꯃꯣꯏ ꯑꯗꯨꯝ ꯀꯟꯕꯅꯤꯅ ꯑ ꯃꯦꯛꯁꯤꯀꯣꯗꯁꯨ ꯀꯜꯂꯦ ꯆꯥꯟꯁꯁꯨ ꯃꯌꯥꯝ ꯄꯤꯕꯅꯤꯅ ꯂ ꯁꯟꯃ ꯉꯃꯤꯔ
ꯦꯁꯤ ꯀꯣꯁꯨ ꯅꯍꯦ
ꯅꯩꯕꯅꯦ ꯅꯩꯕꯅꯦ ꯑꯩ ꯃꯇꯧ ꯇꯝꯕꯅꯤꯅ
ꯃꯣꯏꯗꯤ ꯏꯁꯇꯥꯔ ꯄ꯭ꯂꯦꯌꯔ ꯍꯥꯏꯕ ꯀꯌꯥ ꯌꯥꯎꯗꯦ ꯑꯗꯨꯏꯁꯨ ꯃꯥꯟꯅꯕ
ꯇ ꯌꯥꯎꯗꯦ ꯍꯣꯏ
ꯃꯥꯟꯅꯕꯁꯦ ꯃꯣꯏꯁꯦ ꯈꯨꯠ ꯈꯨꯠ ꯇꯥꯏꯃꯤꯡꯗꯣ ꯂꯣꯏ ꯈꯪꯅꯈ꯭ꯔꯦꯕ ꯃꯣꯏꯒꯤ
ꯑꯩ ꯍꯣꯏ ꯅ ꯀꯩꯅꯣꯅꯦ ꯔꯅꯍ ꯃꯣꯏ ꯇꯤꯝꯗꯨꯗꯤ ꯐꯖꯥꯏꯍꯦ
ꯀꯔꯝꯕꯅꯣ
ꯒꯤ ꯄ ꯗꯣ ꯃꯣꯏ ꯑꯔꯖꯦꯟꯇꯤꯅꯥꯒꯅꯕ ꯍꯨ ꯁꯤꯔꯤ
ꯀꯅꯦꯗꯤ
ꯅꯩꯗ꯭ꯔꯣ ꯃꯣꯏꯗꯣ
ꯑꯩꯅ ꯈꯔ ꯇꯝꯕꯤꯔꯝꯕꯒ ꯃꯣꯏꯅ ꯀꯩꯅꯣ ꯇꯧꯕꯒ ꯆꯞ ꯆꯥꯅꯈ꯭ꯔꯦꯕ
ꯑ ꯑꯗꯨꯒꯤ ꯑꯣꯏꯔꯅꯦ ꯑꯩ ꯈꯜꯂꯦꯕꯀꯣ ꯑꯩ ꯅꯍꯥꯟ ꯕꯣꯔꯤ ꯉꯒ ꯉꯔꯥꯡ ꯅꯪꯒꯤ ꯄ꯭ꯂ ꯑꯗꯨ ꯌꯦꯡꯉ ꯍꯥꯏꯐꯦꯠ ꯃꯥꯟꯅꯕ ꯌꯥꯝꯅꯩ ꯎꯝ ꯌꯥꯝ ꯌꯥꯝ ꯅꯔꯝꯅ ꯗ꯭ꯚꯂꯤꯡ ꯇꯧꯕꯒ ꯃꯣꯏ ꯗꯤꯕꯣꯔꯒꯤ ꯃꯃꯥꯡꯗ ꯀꯥꯎꯁꯟꯕ ꯕꯥꯔꯗꯒ ꯀꯥꯎꯕꯗꯣ ꯅꯪ ꯅꯪ ꯈ ꯀꯥꯎꯗꯣ ꯆ ꯃꯅꯕ ꯎꯝ ꯑꯗꯨꯗꯤ ꯃꯊꯪꯗꯗꯤ ꯀꯩꯅꯣ ꯇꯧꯔꯣꯀꯣ ꯃꯊꯪ ꯐꯤꯐꯥꯗꯗꯤ ꯀꯥꯟꯅꯕ ꯇꯧꯔꯔꯕ ꯐꯖꯅ ꯍꯣꯠꯅꯧ ꯅꯕꯅꯦ ꯅꯩꯕꯅꯦ ꯈꯪꯉꯦ ꯑꯩꯈꯣꯏ ꯈꯪꯉꯤꯗꯨꯅꯦ
ꯑꯩꯈꯣꯏ ꯃꯃꯥꯡꯗ ꯕꯣꯜ ꯆꯠꯈꯤꯕ ꯆꯠꯈꯤꯕ ꯑꯝꯇ ꯂꯩꯔꯣꯏ ꯂꯤꯠꯈꯤꯕ ꯑꯝꯇ ꯂꯩꯇꯕꯅꯦ ꯑꯩꯈꯣꯏꯒꯤ ꯃꯃꯥꯡꯗ ꯗꯥꯏꯔꯦꯛ ꯗꯥꯏꯔꯦꯛ ꯑꯩꯈꯣꯏꯅ ꯀ ꯇꯧꯕꯁꯦ ꯄꯥꯛ ꯇ ꯇ ꯇꯥꯠ ꯄꯥꯛ ꯇꯛ ꯇꯥꯛ ꯇꯛ ꯂꯧꯊꯣꯛꯄꯅꯦ ꯑꯩ
ꯃꯥꯅꯦ ꯃꯥꯅꯦ ꯃꯣꯏ ꯃꯦꯁꯤꯒꯁꯦ ꯉꯥꯎ ꯉꯥꯎ
ꯉꯥꯡꯃꯤ ꯁꯤꯒꯤꯅ ꯉꯥꯡꯔꯤꯗꯗꯤ ꯐꯨꯔꯤꯠꯀꯩ ꯂꯧꯊꯣꯛꯏꯗ ꯎꯗ꯭ꯔꯥ
ꯃꯥꯅꯦ ꯃꯥꯅꯦ ꯑꯗꯨꯏꯅꯦ ꯅꯪ ꯅꯪ ꯉꯔꯥꯡ ꯁꯥꯟꯅꯕꯗꯨꯒ ꯃꯑꯣꯡꯁꯦ ꯍꯥꯏꯐꯦꯠ ꯃꯥꯟꯅꯩꯕꯀꯣ ꯑꯗꯨ ꯅꯪ ꯁꯥꯇ꯭ꯔꯥ ꯑꯣꯏꯕꯣꯏꯅꯦ ꯑ ꯃꯦꯁꯤ ꯀꯩꯅꯣꯒꯤꯗꯣ ꯃꯦꯁꯤ ꯗꯒꯤ ꯍꯦꯟꯅ ꯉꯧꯕꯗꯣꯀꯣ ꯑꯩꯗꯤ ꯑꯩꯅ ꯁꯥꯃꯨ ꯁꯥꯃꯨ ꯑꯉꯧꯕ꯭ꯔꯅ ꯌꯦꯌꯦ ꯏ ꯉꯅꯦ ꯑꯍꯥꯟꯕꯥꯟꯕꯗ
ꯆ ꯃꯥꯗꯦ
ꯌꯥꯅ ꯑꯦ ꯑꯗꯨ ꯃꯥ ꯃꯥꯗꯣ ꯀꯩꯅꯣ ꯑ ꯃꯣꯏ ꯀꯩꯅꯣ ꯑꯣꯏꯔꯗꯧ ꯃꯥꯜꯂꯦ ꯃꯣꯔꯦꯀꯣ ꯃꯣꯔꯣꯀꯣꯒꯤ ꯀꯦꯞꯇꯦꯟ ꯃꯣꯔꯣꯀꯣꯒꯤ ꯀꯣꯆꯔꯒꯨꯝꯕ ꯑꯣꯏꯔꯝꯗꯧ ꯃꯥꯜꯂꯤꯕ ꯃꯥꯗꯣ ꯆꯥꯕꯅꯦ ꯆꯥꯕꯅꯦ ꯄꯨꯛꯇꯔꯥ ꯄꯥꯛ ꯀꯥꯟꯗ ꯂꯪꯁꯤꯟꯕꯅꯦ ꯑꯃꯅ
ꯃꯃꯤ ꯇꯥꯔꯝꯈꯤꯅꯤ ꯑꯗꯣ ꯇꯠꯇꯨ ꯍꯛꯄꯤ ꯇꯥꯏꯞꯇ ꯀꯣ
ꯎꯝ
ꯅꯦꯕ ꯑꯗꯨ ꯃꯤꯗꯣ ꯑꯁ ꯉꯁꯤꯁꯨ ꯇꯥꯟꯖꯥꯗꯗꯤ ꯂꯥꯛꯄ ꯌꯥꯏ
ꯃ ꯂꯥꯛꯍꯜꯂꯣ ꯂꯥꯛꯍꯜꯂꯣ ꯑꯩꯈꯣꯏ ꯃꯌꯥꯝ ꯅꯒꯦ
ꯑꯩ ꯂꯥꯛꯀꯗꯕꯗꯣ ꯍꯥꯏꯔꯛꯇꯦ ꯃꯤꯅ ꯀꯧꯔꯛꯇꯦꯕ ꯃꯤꯅ ꯀꯧꯗꯗꯤ ꯑꯩ ꯆꯠꯄꯁꯤ ꯀꯌꯥ ꯍꯩꯅꯗꯦꯕ
ꯑꯣ ꯑꯗꯨꯗꯤ ꯅꯪꯗꯤ ꯀꯩꯅꯣ ꯑꯆꯧꯕꯅꯤꯅꯀꯣ ꯍꯥꯏꯗꯤ ꯅ ꯀꯥꯏꯩꯅꯣ ꯃꯣꯏ ꯄ꯭ꯂꯦꯌꯔꯁꯤꯡꯒ ꯂꯝꯕꯥꯁꯦ ꯃꯊꯛ ꯋꯥꯡ
ꯑꯩꯈꯣꯏꯗꯤ ꯀꯩꯅꯣ ꯑꯣꯏꯕꯅꯤꯅꯀꯣ ꯏꯟꯇꯔꯅꯦꯁꯅꯦꯜꯒꯤ ꯀꯩꯅꯣ ꯇꯧꯕꯅꯤꯅꯀꯣ ꯏꯁꯇꯥꯔ ꯄ꯭ꯂꯦꯌꯔꯗ ꯑꯗꯨꯝ ꯂꯤꯁ ꯌꯥꯎꯕꯅꯤꯅ
ꯎꯝ ꯍꯣꯏ ꯍꯣꯏ ꯍꯣꯏ ꯀꯩꯒꯤꯩꯅꯣꯅꯦ ꯉꯔꯥꯡ ꯅꯪ ꯂꯥꯛꯄꯗꯣ ꯑꯩꯈꯣꯏ ꯂꯥꯏꯕꯔ ꯌꯥꯝ ꯐꯔꯕꯅꯦ ꯌꯥꯝ
ꯑ ꯑꯗꯨꯃꯅꯗꯤ ꯍꯥꯏꯅꯩꯌꯦ ꯍꯣꯏ ꯂꯣꯏꯔꯛꯄꯗ ꯃꯤ ꯈꯔꯅꯁꯨ ꯑꯗꯨꯝ ꯍꯥꯏꯅꯩꯌꯦ ꯑꯩ ꯂꯥꯛ ꯑꯩꯈꯣꯏꯁꯦ ꯑꯗꯨꯝ ꯕꯣꯜꯁꯨ ꯑꯗꯨꯝ ꯅꯨꯡꯉꯥꯏꯌꯦ ꯅꯪ ꯑꯗꯨꯝ ꯃꯔꯛ ꯃꯔꯛꯇ ꯍꯞꯇꯥ ꯑꯗ ꯑꯃꯨꯔꯛ ꯑꯃꯨꯔꯛꯇ ꯇꯤ ꯂꯥꯛꯑꯣꯅ ꯍꯥꯏ ꯑꯩꯅꯕꯨꯗꯤ ꯂꯥꯛꯅꯤꯡꯕ ꯑꯗꯨꯏꯁꯨ ꯑꯁꯣꯝꯗ ꯑꯩꯒꯤ ꯀꯩꯅ
ꯍꯥꯏꯗꯤ ꯀ꯭ꯂꯕꯁꯦ ꯑꯆꯧꯕꯅꯤꯅ ꯅꯣꯏꯒꯤꯗꯤ ꯍꯥꯏꯗꯤ ꯊꯥꯗꯣꯛꯄ ꯌꯥꯗ꯭ꯔꯕ
ꯆꯠꯠꯇꯣꯛꯄ ꯌꯥꯗꯦ ꯑꯩꯈꯣꯏ ꯆꯠꯊꯣꯛꯈ꯭ꯔꯗꯤ ꯃꯤ ꯑꯃ ꯍꯣꯕ ꯍꯥꯏꯁꯦ ꯃꯣꯏꯁꯨ ꯌꯥꯝꯅ ꯀꯩꯅꯣ ꯇꯧꯕꯅꯤꯅ ꯑꯩꯈꯣꯏ ꯊꯥꯗꯣꯛꯄ ꯁꯨꯡꯌꯥ ꯌꯥꯗꯕ ꯑꯃ ꯂꯩꯌꯦꯕ